ꯍꯜꯂꯣ ꯑꯦ ꯏ ꯏꯕ꯭ꯔꯣ ꯍꯜꯂꯣ ꯑ ꯏꯌꯥꯝꯕ꯭ꯔꯣ ꯐꯣꯠ ꯇꯧꯔꯛꯏꯁꯤꯕꯣ
ꯀꯣꯝꯗ ꯇꯥꯗꯤ ꯍꯜꯂꯣ
ꯍꯂꯣ ꯇꯥꯔꯥꯕ ꯌꯥꯝꯝꯕꯣ
ꯑ ꯍꯥꯏꯥꯏ ꯇꯥꯏꯔꯦ
ꯑꯥ ꯑꯁ ꯀꯃꯥꯏ ꯀꯃꯥꯏ ꯇꯧꯔꯤꯒꯦ ꯏꯌꯥꯝꯕ ꯎꯗꯕꯁꯨ ꯄꯥꯎ ꯐꯥꯎꯅꯈꯤꯗꯕꯁꯨ ꯀꯨꯏꯅ
ꯑꯁꯣ ꯑ ꯁꯨꯝ ꯂꯩ ꯍꯥꯏꯇꯥꯔꯦꯅꯦ
ꯍꯣꯏ ꯀꯥꯟꯁꯤꯕꯨ ꯀꯩ ꯀꯩ ꯍꯣꯠꯅꯔꯤꯒꯦ ꯀꯃꯥꯏ ꯀꯃꯥꯏꯅ ꯇꯧꯔꯤꯒꯦ ꯏꯌꯥꯝꯕ
ꯑ ꯀꯩꯁꯨ ꯑꯗꯨꯝ ꯂꯩ ꯀꯩꯗꯦ ꯍꯥꯏꯇꯥꯔꯦ
ꯑꯗꯨꯝ ꯏꯌꯥꯝꯕꯩ ꯀꯣꯂꯦꯖ ꯣꯅꯦꯖ ꯇꯝꯕ ꯈꯣꯠꯄꯒꯤ ꯇꯧꯕꯗꯨꯗꯤ ꯀꯃꯥꯏ ꯀꯃꯥꯏꯅ ꯇꯧꯈ꯭ꯔꯕ ꯂꯣꯏꯁꯤꯟ ꯈꯣꯠꯁꯤꯟꯕꯗꯨꯣ ꯑꯣꯏꯈ꯭ꯔꯕ ꯀ ꯀꯦ ꯀꯃꯥꯏꯅ ꯇꯧꯈ꯭ꯔꯦ ꯌꯥꯕ ꯃꯈꯥ ꯇꯧ ꯈꯣꯠꯂꯣꯏꯗ꯭ꯔꯣ
ꯑ ꯍꯧꯖꯤꯛ ꯄ꯭ꯔꯣꯁꯦꯁꯇ ꯂꯩꯔꯤ ꯍꯥꯏꯇꯥꯔꯦꯅꯦ ꯇꯧꯕꯒꯤ
ꯎꯝ ꯑꯥ ꯍ ꯑꯗꯨꯝ ꯃꯈꯥ ꯇꯝꯖꯒꯦꯅ ꯄ꯭ꯂꯥꯟ ꯂꯩꯔꯤ ꯑꯌꯥꯝꯕ ꯑꯗꯨꯝ ꯄꯤ ꯑꯩꯆ ꯁꯤꯡꯁꯤ ꯇꯧꯔꯒ ꯃꯥꯁꯇꯔ ꯑꯃꯨꯛꯁ ꯇꯧꯊꯒꯦꯅ
ꯑꯧ ꯑꯧ
ꯑꯇꯣꯞꯄ ꯄꯩꯁꯥ ꯅꯨꯡꯁꯥ ꯇꯥꯟꯕ ꯈꯣꯠꯄꯒꯤ ꯊꯣꯏꯗꯣꯛꯄ ꯀꯩ ꯀꯩ ꯍꯣꯠꯅꯔꯤꯒꯦ ꯍꯧꯖꯤꯛꯀꯥꯟꯁꯤꯕꯣ
ꯍꯧꯖꯤꯛꯀꯥꯟꯗ ꯑꯇꯣꯞꯄ ꯄꯩꯁꯥ ꯇꯥꯟꯕꯩꯁꯦ ꯌꯥꯝ ꯀꯟꯅ ꯀꯟꯗꯤ ꯂꯩꯇꯦ ꯂꯩꯔꯤꯁꯦ
ꯎꯝ ꯃꯥꯅꯤꯅꯦ ꯑꯗꯨꯅꯤ ꯂꯥꯏꯔꯤꯛ ꯇꯝꯕ ꯈꯣꯠꯄ ꯍꯥꯏꯁꯤꯁꯨ ꯑꯗꯨꯝ ꯄꯩꯁꯥ ꯅꯨꯡꯁꯥꯥꯁꯦ ꯆꯪꯕꯅꯤ ꯍꯤꯡꯕꯗ ꯄꯩꯁꯥꯁꯦ ꯑꯗꯨꯝ ꯆꯪꯕꯅꯤꯅ ꯑꯗꯨ ꯍꯧꯗꯤ ꯂꯥꯏꯌꯦꯡ ꯂꯛ ꯃꯥꯅꯦ ꯂꯥꯏꯌꯦꯡ ꯂ ꯇꯝꯕ ꯍꯥꯏꯔꯣ ꯀꯩꯅꯣ ꯇꯧꯕ ꯍꯥꯏꯔꯣꯑꯣ ꯑ ꯀꯣꯂꯦꯖꯇꯤ ꯂꯣꯏꯁꯤꯟꯈ꯭ꯔꯦ
ꯑ ꯀꯣꯂꯦꯁ
ꯑꯃ ꯎꯝ ꯑꯗꯣ ꯃꯈꯥ ꯇꯝꯕꯒꯤꯗꯤ ꯀꯩꯀꯩ ꯀꯃꯥꯏꯅ ꯇꯧꯔꯤꯕ ꯌꯥꯕꯣ
ꯎꯝ ꯃꯀꯥꯟꯒꯤꯁꯦ
ꯃꯣꯏ ꯐꯣꯝ ꯁꯤ ꯊꯥꯕꯗꯤ ꯍꯧꯔꯛꯑꯒꯅ ꯃꯥ ꯗꯧꯦ ꯑꯣꯅ ꯕꯨꯗꯤ ꯑꯣꯏ ꯑꯩꯦ
ꯍꯛꯖꯥꯡ ꯅꯨꯡꯖꯥ ꯀꯥꯇꯤ ꯊꯥꯔꯕꯣ
ꯑ ꯌꯥꯝ ꯌꯥꯝ ꯂ ꯑꯗꯣ ꯍꯧꯖꯤꯛꯁꯦ ꯑꯩꯈꯣꯏ ꯗꯣꯀꯨꯃꯦꯟ ꯈꯔ ꯇꯥꯟꯊꯣꯛꯄ ꯋꯥꯠꯄꯒꯤ ꯂꯩꯅꯔꯤ
ꯍꯣꯏ ꯑ ꯃꯥꯅꯦꯅꯦ ꯍꯧꯖꯤꯛ ꯗꯣꯀꯨꯃꯦꯟ ꯇꯥꯕꯁꯤꯁꯨ ꯑꯕ ꯃꯣꯏ ꯁꯔꯀꯥꯔꯒꯤ ꯀꯔꯃꯆꯥꯔꯤ ꯂꯥꯏꯔꯤꯡꯉꯩꯗꯨꯅ ꯌꯥꯏꯑꯒ ꯌꯥꯗꯦꯒ ꯄꯩꯁꯥ ꯂꯧꯗꯣꯔꯤꯒꯦ ꯑꯗꯩ ꯄꯩꯁꯥ ꯆꯥꯗꯔꯤꯒꯤꯗ ꯇꯧꯂꯦ ꯀꯩ ꯀꯩ ꯗꯣꯀꯨꯃꯦꯟ ꯇꯥꯟꯅꯣ ꯑꯕ ꯆꯪꯕ ꯈꯣꯠꯇꯣꯏꯕ ꯀꯩ ꯆꯪꯒꯦꯅꯦ
ꯎꯝ
ꯑꯩ ꯍꯧꯖꯤꯛꯀꯥꯟꯒꯤ ꯇꯧꯔꯤꯁꯤꯡꯁꯤ ꯑꯥ ꯐꯪꯗ꯭ꯔꯤ ꯍꯧꯖꯤꯛꯐꯥꯎ ꯑꯦꯄ꯭ꯔꯚ ꯇꯧꯕꯤꯗꯔꯤ ꯍꯥꯏꯗꯤ ꯑꯩꯈꯣꯏꯒꯤ ꯀꯩꯅꯣꯁꯦ ꯁꯔꯀꯥꯔ ꯃꯅꯤꯄꯨꯔ ꯁꯔꯀꯥꯔꯁꯦ ꯌꯥꯝꯅ ꯀꯩꯅꯣ ꯇꯧꯕꯅꯤꯅ ꯄꯩꯁꯥ ꯅꯨꯡꯁꯥ ꯇꯧꯗꯕꯒꯤꯔ ꯀꯔꯤꯒꯤꯅꯣ ꯇꯧꯕ ꯀꯨꯏ ꯆꯪꯉꯦ
ꯁꯥ ꯑꯗꯨꯅꯤꯅꯤ ꯂ ꯍ ꯀꯁꯨ ꯑ ꯑꯃꯨꯛ ꯇꯥꯜꯂꯤꯅꯦ ꯇꯥꯜꯂꯨꯔꯦ ꯑꯗꯨꯒ ꯁꯣꯝꯗ ꯊꯕꯛ ꯏꯪꯈꯥꯡꯒꯤ ꯀꯩꯒꯤ ꯊꯥꯖꯤꯟꯒꯗꯕꯒꯦ ꯑꯗꯨꯗꯒꯤ ꯑꯦꯠꯃꯤꯁꯟ ꯇꯧꯕꯗ ꯈꯣꯠꯇꯣ ꯇꯧꯕꯗ ꯅꯪꯅꯗꯗꯅ ꯑꯗꯨꯝ ꯄꯥꯡꯅ ꯄꯥꯛꯅ ꯄꯩꯁꯥ ꯍꯦꯜꯂ ꯇꯧꯈ꯭ꯔꯦ ꯑꯗꯨꯅ ꯃꯣꯏꯒꯤ ꯊꯕꯛꯁꯤꯗꯤ ꯃꯣꯏ ꯉꯥꯏꯔꯤꯁꯤꯗꯤ ꯑꯁ ꯁꯖꯤ ꯍꯥꯏ ꯉꯝꯕ ꯅꯠꯇꯦꯗ ꯎꯝ
ꯅꯤ ꯑꯦꯁꯥ ꯀꯅꯤ ꯇꯧꯔꯤꯁꯤꯁꯨ ꯀꯩꯔꯤꯣꯦ ꯁꯤ ꯍꯥ ꯂꯧ ꯎꯔꯤ ꯑꯃꯅ ꯇꯧꯗꯣꯏꯒꯤ ꯃꯔꯝ ꯆꯥꯕꯗꯁꯨ ꯆꯥꯗꯕꯗꯁꯨ ꯃꯣꯏꯅ ꯇꯧꯔꯤꯁꯦ
ꯇꯃꯣꯏ ꯑꯗꯣ ꯏꯌꯥꯝꯕ ꯍꯧꯖꯤꯛꯁꯦ ꯑꯗꯨꯝꯕ ꯇꯥꯟꯕ ꯈꯣꯠꯄꯁꯦ ꯑꯗꯨꯝ ꯑꯣꯟꯂꯥꯏꯟꯗꯁꯨ ꯌꯥꯏ ꯈꯣꯠꯂꯦꯅ ꯇꯥꯏ ꯀꯃꯥꯏ ꯀꯃꯥꯏꯅ ꯇꯧꯒꯦꯅ ꯑꯣꯟꯂꯥꯏꯟꯗ ꯇꯧꯕꯔꯁꯤꯕꯣ ꯈꯪꯕ꯭ꯔꯥꯅꯤ ꯑꯃꯅ ꯍꯥꯏꯀꯣ
ꯑꯣꯟꯂꯥꯏꯟ ꯇꯧꯕꯁꯦ ꯑꯗꯨꯝ ꯑꯣꯟꯂꯥꯏꯟꯗ ꯑꯗꯨꯝ ꯑꯌꯥꯝꯕ ꯑꯣꯏꯅ ꯇꯧꯅꯩ ꯇꯧꯕꯕꯨꯗꯤ ꯑꯗꯣ ꯑꯣꯟꯂꯥꯏꯟ ꯇꯧꯕꯁꯦ ꯄ꯭ꯔꯣꯁꯦꯁꯁꯦ ꯀꯩ ꯍꯥꯏꯒꯗ꯭ꯔꯥ ꯄ꯭ꯔꯣꯁꯦꯁꯁꯦ ꯇꯧꯕꯗꯤ ꯇꯧꯋꯦꯕꯨ ꯑꯗꯨꯝ ꯃꯣꯏꯁꯦ ꯃꯇꯝ ꯈꯔ ꯗꯤꯂꯦ ꯈꯔ ꯂꯧ ꯑꯗꯨꯝ ꯃꯇꯝ ꯈꯔ ꯀꯨꯏꯅ ꯀꯨꯏꯅ ꯆꯪꯉꯦꯅꯦ ꯇꯧꯔꯤꯗꯤ ꯑꯇꯣꯞꯄ ꯗꯤꯁꯇ꯭ꯔꯤꯛꯁꯤꯡꯁꯤꯅ ꯈꯔ ꯅꯨꯡꯉꯥꯏ ꯑꯩꯈꯣꯏꯒꯤ ꯏꯝꯐꯥꯜ ꯋꯦꯁ ꯁꯇ꯭ꯔꯤꯛꯁꯤꯗ ꯈꯔ ꯅꯨꯡꯉꯥꯏꯕ ꯋꯥꯠꯂꯤ ꯇꯧꯔꯤꯁꯦ
ꯑꯥ ꯑꯥ ꯍꯣꯏ ꯑꯗꯨꯝ ꯃꯈꯥ ꯇꯧꯊꯕꯗꯤ ꯑꯌꯥꯝꯕ ꯑꯗꯨ ꯅꯃꯥꯟꯅꯕ ꯅꯣꯏ ꯄꯨꯟꯃꯤꯟꯅꯔꯛꯄ ꯈꯣꯠꯃꯤꯟꯅꯔꯛꯄ ꯑꯗꯨꯝ ꯃꯣꯏ ꯄꯨꯟ ꯇꯧꯃꯤꯟꯅꯗꯣꯏ ꯅꯠꯇ꯭ꯔꯣ ꯑꯗꯨꯝ ꯃꯈꯥ ꯇꯧꯕ ꯈꯣꯠꯇꯕꯗꯤ ꯃꯣꯏꯁꯨ ꯑꯗꯨꯝ ꯇꯝꯃꯤꯟ ꯈꯣꯠꯃꯤꯟꯅꯔ ꯑꯗꯨꯝ ꯃꯈꯥ ꯇꯝꯊꯃꯤꯟꯅꯗꯨ ꯅꯠꯇ꯭ꯔꯣ ꯑꯗꯨꯝ ꯅꯃꯥꯟꯅꯕ ꯍꯥꯏꯁꯦ ꯑꯥ
ꯃꯗ ꯄ꯭ꯂꯥꯟꯗꯤ ꯑꯗꯨꯃꯥꯏꯅ ꯂꯩꯔꯤ ꯑꯗꯣ ꯃꯣꯏꯁꯨꯦ ꯁꯦꯂꯦꯛ ꯇꯧꯗ꯭ꯔꯔꯤꯕꯅꯤꯅ ꯍꯥꯏꯗꯤ ꯆꯞ ꯆꯥꯕ ꯍꯥꯏ ꯉꯝꯗ꯭ꯔꯦꯕ
ꯍꯥꯏ ꯉꯝꯗꯦꯕ ꯋꯔꯤꯉꯩꯗꯨꯗꯁꯨ
ꯎꯝ
ꯁꯦꯂꯦꯛꯁꯟ ꯇꯧꯋꯒ ꯇꯧꯗꯣꯏꯒ ꯍꯌꯦꯡ ꯑꯃꯨꯛ ꯑꯦꯝ ꯌꯨꯗ ꯀꯩꯗ ꯑꯃꯨꯛ ꯊꯥꯖꯤꯟꯕ ꯌꯨꯅꯤꯚꯔꯁꯤꯇꯤ ꯇꯧꯕꯁꯤꯁꯨ ꯃꯣꯏꯖꯨ ꯈꯜꯂꯤꯗ ꯈꯟꯗꯦꯒ ꯌꯥꯏꯒ ꯌꯥꯗꯦꯒ ꯃꯥꯛ ꯌꯧꯏꯒ ꯌꯧꯗꯦꯒ
ꯎꯝ ꯃꫭꯏꯖꯨ ꯄꫭꯔꯁꯤꯁ ꯐꯅꯥꯝ ꯆ ꯑꯗꯨꯗꯨꯅ ꯑꯃꯨꯛ ꯑꯃꯨꯛ
ꯑꯥ ꯃꯤꯁꯤꯁꯨ ꯃꯣꯏ ꯑꯀꯛꯅꯕ ꯁꯤꯠ ꯃꯁꯤꯡꯗ ꯀꯧꯕ ꯃꯥꯜꯂꯦ ꯃꯤꯁꯤ ꯄꯨꯂꯞ ꯀꯩꯅꯣ ꯑꯣꯏꯅꯗꯤ ꯀꯧꯗ ꯃꯥꯜꯂꯦ ꯃꯣꯏꯁꯨ
ꯁꯞꯖꯦꯛꯇꯨꯒꯤ ꯃꯇꯨꯡ ꯏꯟꯅ ꯑꯀꯛ ꯑꯀꯛꯅꯕꯗ
ꯑ ꯑꯥ ꯑꯖ ꯁꯤ ꯁ ꯅ ꯀꯃꯥꯏ ꯇꯧꯒꯦ ꯀꯣꯂꯦꯖ ꯅꯨꯡꯂꯦꯖ ꯇꯧꯈꯤꯕꯁꯤꯕꯨ ꯑꯩꯈꯣꯏꯁꯨ ꯇꯧꯔꯛꯀꯗꯣꯔꯤꯃꯤꯅꯤ ꯗꯨꯝ ꯂꯨꯕ꯭ꯔꯣ ꯀꯃꯥꯏ ꯇꯧꯒꯦ ꯑꯦꯛꯖꯥꯝ ꯅꯨꯡꯖꯥꯝ ꯊꯥꯕ ꯈꯣꯠꯄ ꯍꯥ ꯑꯦꯛꯖꯥꯝ ꯅꯨꯡꯖꯥꯝ ꯊꯥꯕ ꯈꯣꯠꯄꯗ ꯀꯃꯥꯏ
ꯀꯣ ꯀꯣꯂꯦꯖ ꯇꯧꯕꯖꯨ ꯑꯗꯨꯝ ꯅꯨꯡꯉꯥꯏ
ꯗ ꯑꯦꯛꯖꯥꯝ ꯅꯨꯡꯝ ꯊꯥꯕꯅ ꯀꯃꯥꯏ ꯇꯧ ꯈꯣꯠꯄ ꯑꯗꯨꯝ
ꯑꯦꯛꯖꯥꯝ ꯅꯨꯡꯖꯥꯝꯁꯤ ꯅꯨꯡꯉꯥꯏ ꯍꯥꯏꯇꯥꯔꯦꯅꯦ ꯑꯩꯈꯣꯏ ꯃꯅꯤꯄꯨꯔꯤ ꯌꯨꯅꯤꯚꯔꯁꯤꯇꯤ ꯃꯈꯥꯗ ꯂꯩꯕꯗꯤ ꯑꯗꯨꯝ ꯑꯗꯨꯝ ꯐꯖꯅ ꯆꯦꯛꯁꯤꯟꯕꯁꯨ ꯌꯥꯎꯋꯦ ꯑꯗꯨꯝ ꯑꯌꯥꯝꯕꯅ ꯑꯗꯨꯝ ꯏꯁꯥ ꯍꯥꯏꯗꯤ ꯂꯥꯏꯔꯤꯛ ꯂꯥꯏꯁꯨ ꯈꯔ ꯄꯥꯔ ꯈꯣꯠꯂ ꯇꯧꯕꯗꯗꯤ ꯑꯗꯨꯝ ꯅꯨꯡꯉꯥꯏꯕ ꯄꯣꯠꯅꯤ
ꯑꯗꯣ ꯏꯌꯥꯝꯕ ꯍꯟꯗꯛꯇꯤ ꯀꯣꯂꯦꯖ ꯃꯤ ꯑꯦꯛꯖꯥꯝ ꯊꯥꯕꯁꯦ ꯍꯥꯟꯅ ꯃꯤ ꯃꯃꯥꯡ ꯃꯃꯥꯡ ꯊꯥꯅꯔꯝꯕꯗꯤ ꯃꯣꯏꯒꯤ ꯀꯔꯤ ꯃꯣꯏꯒꯤ ꯑꯗꯣ ꯃꯣꯏꯒꯤ ꯃꯐꯝ ꯇꯝꯃꯤ ꯃꯐꯝ ꯑꯗꯨꯝ ꯑꯦꯛꯖꯥꯝ ꯁꯦꯟꯇꯔ ꯑꯣꯏ ꯍꯟꯗꯛꯇꯤ ꯑꯦꯛꯖꯥꯝ ꯁꯦꯟꯇꯔꯖꯦ ꯍꯣꯡꯉꯒ ꯄꯤꯅ ꯍꯥꯏꯁꯤ ꯀꯃꯥꯏ ꯇꯧꯕꯅ‌ꫭ ꯑꯁꯤꯅ
ꯁꯤ ꯃꯣꯏꯒꯤꯖꯦ ꯁꯦꯟꯇꯔ ꯆꯦꯟꯖ ꯍꯥꯏꯁꯦ ꯑꯩ ꯁ꯭ꯀꯨꯜꯗꯨꯗ ꯑꯃ ꯃꯥꯏ ꯃꯥꯏ ꯀꯣꯂꯦꯖ ꯃꯥꯏ ꯃꯥꯏꯒꯤ ꯁꯥꯇ꯭ꯔꯁꯤꯡꯗꯨ ꯇꯥꯔꯕꯅꯤꯅ ꯆꯦꯛꯁꯟꯕ ꯋꯥꯠꯂꯒ ꯑꯗꯒꯤ ꯍꯥꯏꯗꯤ ꯃꯣꯏ ꯁꯥꯇ꯭ꯔꯁꯤꯡꯗꯣ ꯄꯥꯁ ꯇꯧꯅꯕ ꯍꯣꯠꯅ ꯔꯛꯄꯗ ꯀ ꯀꯩꯅꫭ ꯇꯧꯔꯛꯄꯅꯤꯅ ꯑꯗꯨꯗꯨꯒꯤ ꯑꯇꯣꯞꯄ ꯁꯦꯟꯇꯔ ꯇꯥꯔꯒꯗꯤ ꯃꯣꯏꯅ ꯇꯝꯉꯤꯕ ꯍꯥꯏꯗꯤ ꯀꯩꯅꯣ ꯑꯟꯐꯤꯌꯥꯔ ꯃꯤꯟꯁ ꯑꯣꯏꯔꯁꯨ ꯑꯃ ꯑꯣꯏꯔꯁꯨ ꯑꯗꯨꯝ ꯇꯧꯕ ꯈꯔ ꯆꯦꯛꯁꯤꯟꯕ ꯈꯣꯠꯄ ꯑꯗꯨꯗꯨꯒꯤ ꯈꯔ ꯍꯥꯏꯗꯤ ꯑꯗꯨꯒꯤ ꯏꯖꯨꯀꯦꯁꯟ ꯁꯤꯁꯇꯦꯝꯁꯤꯗ ꯈꯔ ꯑꯦꯄ꯭ꯔꯨꯞ ꯂꯩꯅꯅꯕ ꯃꯣꯏ ꯁꯤꯜꯂꯛꯄ ꯄꯣꯂꯤꯁꯤꯅꯦꯕ
ꯍꯣꯏꯅꯦ ꯃꯁꯤ ꯑꯗꯨꯝ ꯃꯣꯏ ꯏꯟꯗꯤꯌꯥ ꯄꯨꯝꯕꯩ ꯑꯣꯏꯔ ꯃꯥꯜꯂꯦ
ꯑꯥ
ꯃꯅꯤꯄꯨꯔ ꯈꯛꯀꯤ ꯅꯠꯇ ꯃꯥꯜꯂꯦꯕ ꯑꯥ ꯑꯥ ꯏꯟꯗꯤꯌꯥꯒꯤ ꯑꯣꯏꯅ ꯇꯧꯔꯛꯄ ꯑꯣꯏꯔ ꯃꯥꯜꯂꯦꯕ ꯑꯁ ꯑꯗꯨꯅꯤꯅꯦ ꯏꯌꯥꯝꯕ ꯈꯪꯗꯦ ꯑꯩꯈꯣꯏꯁꯨ ꯇꯝꯃꯛꯀꯗꯣꯔꯤꯕꯅꯤꯅ ꯍꯌꯦꯡ ꯏꯌꯥꯝꯕꯍꯣꯏꯗ ꯍꯥꯡꯇꯣꯛ ꯍꯥꯡꯖꯤꯟꯒꯤꯗꯤ ꯈꯔ ꯇꯧꯔꯛ ꯇꯥꯕꯅꯤ ꯑꯩꯈꯣꯏꯁꯨ ꯀꯌꯥ ꯈꯪꯕ ꯅꯠꯇꯝꯅꯤꯅ ꯎꯝ
ꯗꯣꯏ
ꯀꯩꯀꯩ ꯄ꯭ꯂꯥꯟꯁꯦ ꯃꯈꯥ ꯍꯣꯏ ꯍꯣꯏ
ꯃꯈꯥꯥꯁꯦ ꯁ꯭ꯇꯗꯤ ꯇꯧꯔꯔꯣꯏꯗꯧꯅ ꯑꯗꯨꯝ ꯅꯦꯠ ꯀꯀꯩ ꯑꯗꯨꯝ ꯊꯥꯔꯒ ꯄꯤ ꯑꯩꯆ ꯗꯤ ꯐꯪꯕ ꯉꯝꯅꯅꯕ
ꯑꯥ
ꯑꯣꯖꯥ ꯃꯆꯥꯝꯃ ꯑꯗꯨꯝ ꯑꯣꯏꯕ ꯉꯝꯅꯕ
ꯍꯣꯏ
ꯄ꯭ꯂꯥꯟ ꯍꯧꯖꯤꯛꯐꯧꯒꯤꯗꯤ ꯇꯧꯗ꯭ꯔꯤꯝꯅꯤꯅ ꯑꯁꯥ ꯒꯇꯪ ꯍꯣꯞꯒꯇꯪ ꯂꯩꯔꯒ ꯇꯣꯛꯏ
ꯑꯦ ꯀꯩꯒꯤꯅꯣꯅꯦ ꯐꯪꯖꯅꯤꯗ ꯑꯗꯨꯝ ꯍꯣꯠꯄ ꯍꯣꯠꯅꯔꯗꯤ ꯀꯩꯅꯣꯅꯦ ꯄꯥꯝꯃꯤꯕꯗꯣ ꯅꯪ ꯍꯟꯇꯛ ꯐꯪꯍꯧꯗ꯭ꯔꯖꯨꯌꯥꯝꯕ ꯃꯊꯪ ꯑꯃꯨꯛ ꯊꯥ ꯈꯣꯠꯗꯅ ꯇꯧꯔꯒ ꯇꯝꯕ ꯌꯥꯏ ꯀꯩꯅꯣꯅꯦ ꯑꯗꯨꯝ ꯇꯝꯊꯕꯒꯤ ꯇꯝꯊꯒꯦ ꯍꯣꯏ
ꯍꯥꯏꯗꯤ ꯏꯁꯇꯗꯤ ꯇꯧꯔꯤꯅ ꯑꯗꯨꯝ ꯇꯧꯂꯩꯕꯁꯨ ꯌꯥꯕꯁꯨ ꯅꯠꯇꯦꯗꯣ ꯂꯥꯏꯞꯀꯤ ꯑꯃꯨꯛ ꯂꯨ ꯀꯤꯌꯔ ꯑꯃꯨꯛ ꯁꯦꯝꯂꯩ ꯌꯥꯄꯣꯠꯇꯦ
ꯃꯥꯅꯤ ꯃꯥꯅꯤ
ꯑꯗꯨꯗꯨꯅ ꯃꯇꯝꯖꯤꯖꯨ ꯃꯇꯝꯖꯤ
ꯑꯣ
ꯏꯁꯇꯗꯤ ꯇꯧꯕꯗ ꯃꯇꯝꯖꯤꯖꯨ ꯅꯣꯏ ꯂꯣꯏꯒ꯭ꯔꯗꯤ ꯑꯃꯨꯛ ꯍꯌꯦꯡ ꯑꯃꯨꯛ ꯁꯣꯏꯗꯣꯏꯅꯦꯕ
ꯍꯣꯏ ꯁꯣꯏꯗꯣꯏꯅꯦ ꯑꯗꯨꯁꯨ ꯑꯁ ꯈꯟꯗ꯭ꯔꯦ ꯇꯧꯔꯤꯁꯦ ꯂꯥꯏꯔꯤꯛ ꯇꯝꯃꯟ ꯇꯧꯔꯤꯖꯦ ꯇꯝꯃꯒ ꯊꯕꯛ ꯏꯪꯈꯥꯡ ꯐꯪꯅꯕ ꯁꯦꯟꯊꯣꯛ ꯂꯝꯕꯤ ꯂꯩꯅꯕ ꯍꯣꯠꯅꯕꯅꯤ ꯇꯧꯔꯤꯁꯤ
ꯎꯝ ꯃꯥꯅꯤ ꯃꯅꯤꯄꯨꯔꯒꯤ ꯃꯅꯤꯄꯨꯔꯒꯤ ꯇꯧꯔꯤꯕ ꯃꯑꯣꯡ ꯃꯇꯧ ꯖꯤꯗꯤ ꯅꯨꯡꯉꯥꯏꯍꯦ
ꯎꯝ ꯁꯦꯟ ꯁꯦꯟꯊꯣꯛ ꯂꯝꯕꯤ ꯂꯩꯅꯕ ꯇꯧꯔꯤꯕ ꯍꯥꯏꯕꯩ ꯋꯥꯅꯦ ꯂꯣꯏꯅ ꯇꯝꯃꯤꯕ ꯃꯌꯥꯝꯖꯤꯖꯨ ꯑꯃꯨꯛ ꯒꯣꯔꯃꯦꯟ ꯀꯣꯕꯦꯛ ꯊꯕꯛ ꯐꯪꯅꯤ ꯈꯣꯠꯅꯤ ꯍꯥꯏꯕꯖꯨ ꯂꯩꯄꯣꯠꯇꯦ ꯇꯧꯔꯤꯁꯦ ꯇꯝ ꯉꯝꯕ ꯅꯠꯇꯦꯕ
ꯃꯥꯅꯦ ꯁꯇꯗꯤ ꯃꯌꯥꯝ ꯇꯝꯖꯜꯂꯨ
ꯇꯝꯖꯥꯔꯁꯨ ꯌꯥꯗꯝꯅꯤꯗ
ꯆꯪꯉꯛꯇꯧꯕꯁꯨ ꯇꯥꯡ ꯂꯛꯑꯦ ꯇꯧꯔꯤꯁꯦ
ꯂꯥꯛꯑꯦ ꯂꯥꯛꯑꯦ ꯇꯧꯋꯦ ꯑꯁ ꯑꯗꯨ ꯍꯣꯠꯅꯕꯗꯤ ꯂꯦꯞꯀꯅꯣ ꯇꯧ
ꯍ ꯆꯨꯝꯅ ꯍꯥꯏꯁꯤ ꯌꯦꯡꯉꯒ ꯑꯗꯨꯝ ꯂꯥꯏꯕꯛꯇꯖꯨ ꯈꯔ ꯂꯩ ꯍꯣꯠꯅꯕ ꯉꯥꯛꯇꯅꯁꯨ ꯌꯥꯝꯄꯣꯠꯇꯦ ꯇꯧꯔꯤꯁꯤ ꯑꯗꯨꯝ ꯍꯣꯠꯅꯔꯗꯤ ꯐꯪꯖꯅꯤꯗ ꯑꯤꯌꯥꯝꯕ ꯑꯁ ꯅꯣꯏ ꯀꯣꯂꯦꯖ ꯇꯝꯈꯤ ꯈꯣꯠꯈꯤꯕꯗꯨꯕꯣ ꯄꯩꯁꯥ ꯅꯨꯡꯁꯥꯕꯨ ꯀꯌꯥꯝ ꯆꯪꯒꯤꯒꯦꯅꯦꯕ ꯑꯈꯣꯏꯁꯨ ꯇꯧꯔꯛꯀꯗꯣꯏꯅꯤꯅ ꯍꯌꯦꯡ ꯄꯩꯁꯥ ꯅꯨꯡꯁꯥꯗꯣ ꯍꯥꯟꯅ ꯊꯧꯔꯥꯡ ꯅꯨꯡꯔꯥꯡ ꯇꯧꯔ ꯈꯣꯠꯂ ꯂꯩꯍꯧꯗ꯭ꯔꯗꯤ ꯍꯌꯦꯡ ꯐꯔꯛ ꯇꯥꯗ꯭ꯔꯅ ꯈꯜꯂꯤ ꯄꯩꯁꯥ ꯅꯨꯡꯁꯥꯗꯤ ꯀꯌꯥꯝꯃꯦ ꯑ ꯇꯥꯔꯕꯣ ꯏꯌꯥꯝꯕ ꯑꯂꯣ ꯏꯌꯥꯝꯕ ꯏꯌꯥꯝꯕꯩ ꯅꯦꯠꯋꯥꯛꯆꯦ ꯈꯔ ꯅꯨꯡꯉꯥꯏꯇꯦ ꯇꯧꯔꯤꯁ ꯀꯩ ꯅꯦꯠꯋꯥꯛ ꯌꯥ ꯗꯔꯥꯕ ꯀꯩꯅꯣ ꯑꯥ ꯇꯥꯕꯤꯔꯕꯣ ꯏꯌꯥꯝ ꯇꯥꯔꯕꯣ ꯏꯌꯥꯝꯕ ꯍꯜꯂꯣ ꯏꯌꯥꯝꯕ ꯍꯜꯂꯣ ꯀꯣꯂꯦꯁ ꯅꯨꯡꯂꯦꯁ